ꯗꯧꯅꯤ
ꯑꯣ ꯀꯩ ꯃꯊꯦꯟ ꯆꯥꯔꯤꯅꯣ
ꯆꯥꯛ ꯆꯥꯔꯕꯣ
ꯆꯥꯗꯔꯤꯗ
ꯍꯥꯏꯗꯤ ꯆꯠꯇꯧꯅꯤ ꯈꯜꯅ ꯆꯥꯔꯦ
ꯑ ꯆꯥꯏꯔꯦꯁꯤ
ꯍꯣ
ꯅꯪ ꯍꯥꯟꯅ ꯆꯥꯏ ꯎꯝ
ꯀꯩꯅꯔ ꯆꯥ
ꯍꯟꯗꯛꯀꯤ ꯋꯥꯀꯞꯁꯤꯗꯤ ꯃꯩ ꯆꯠ ꯇꯧꯔꯤ
ꯍ ꯌꯥꯏ ꯌꯥꯏꯦ ꯔꯥꯛ ꯂꯝꯂꯝ ꯂ ꯑꯗꯦ ꯑꯪꯗꯦ ꯆꯄ ꯂꯣꯟꯒꯅꯤ ꯅꯣꯏꯅ ꯄꯨꯔꯒ ꯑ ꯂꯣꯏꯗꯤ ꯀꯥꯁꯤꯦ ꯍꯥꯞꯇ꯭ꯔꯥ ꯑꯁꯤ ꯍꯥꯡꯗꯣꯛꯎꯂꯁꯦꯊꯤꯗ ꯊꯖ ꯃꯤꯁ ꯑꯗꯤ ꯇ ꯂꯩꯅ ꯆꯥꯏꯅꯤꯣ ꯎ ꯊ ꯀ ꯆꯖ ꯆ ꯀꯦ ꯄꯨꯡꯒꯥꯥꯖꯥꯅꯤꯉꯒꯣꯁꯅꯣ
ꯑꯗꯨ
ꯍ
ꯔ ꯑꯥꯎ ꯄꯨꯡꯗꯤ ꯄꯜꯂꯛꯇꯦꯗ ꯉꯔꯥꯡ ꯅꯍꯥꯟ ꯇꯨꯛ ꯇꯨꯛ ꯆꯪꯉꯒ ꯈꯣꯡꯎ ꯋꯥꯏꯒꯦꯌꯦ ꯌꯦꯡꯉꯣꯟꯗ ꯀꯥꯏꯗꯩ ꯈꯨꯉꯨꯞ ꯑꯩꯉꯣꯜꯗꯕꯨ
ꯀꯩꯅ ꯃꯥ ꯑꯗ ꯂꯩꯦꯗꯅ ꯇꯂꯦꯗ ꯈꯣꯡ ꯋꯥꯈꯤꯕꯕꯨꯅꯣ
ꯅꯠꯇꯦꯍꯦ ꯉꯔꯥꯡ ꯅꯍꯥꯟ ꯀꯣꯂꯦꯁ ꯆꯠꯅꯤ ꯇꯧꯕꯗꯨ
ꯎꯝ
ꯑꯗꯨꯒꯤꯅꯦꯕ ꯃꯥꯏ ꯄ꯭ꯔꯣꯒꯥꯝ ꯌꯥꯎꯅꯤ ꯇꯧꯕꯗꯨ
ꯃꯗꯨ ꯈꯔ ꯆꯥꯕ ꯍꯧꯗꯔꯝꯃꯅꯤ
ꯇꯥꯡ ꯇꯔꯨꯛ ꯇꯔꯦꯠꯇ ꯌꯥꯎꯅꯤꯡꯉ ꯇꯧꯔꯝꯗꯥꯏꯅꯦꯕꯣ ꯇꯔꯦꯠꯇꯤ ꯌꯦꯡꯈꯔꯦ
ꯆꯪꯕꯔꯥ ꯈꯅꯖ ꯃꯣꯏꯖ ꯈꯪ ꯑꯗꯨ ꯋꯥꯗꯣ ꯃꯅ ꯊ ꯃꯥꯜ ꯆꯖꯔꯅꯤ ꯍꯧꯕꯒꯩꯅꯣ ꯂꯕ ꯂ ꯀ ꯂꯧꯕꯗ ꯉ ꯄꯥꯝꯗ ꯇꯥꯔꯁꯨ ꯍꯣꯏ ꯑꯃꯗ ꯑꯔꯨꯕ ꯂꯧꯔꯁꯨ ꯈꯔ ꯑꯃ ꯌꯦꯡꯉ
ꯍꯣꯏ ꯍꯥꯏꯁꯤ ꯂꯧꯈꯩ ꯂꯧꯔꯨꯔꯒ ꯑꯃꯨꯛ ꯄꯥꯝꯃꯛꯇ꯭ꯔꯤꯔ ꯈꯪꯗꯦ ꯁꯤꯁ ꯑꯃꯨꯛ ꯁꯤꯟ ꯌꯥꯈꯤꯗ꯭ꯔꯥꯒꯥꯏꯁꯦ
ꯁꯨꯝꯃꯤ ꯌꯥꯥꯡꯒꯅꯤ ꯍꯧꯖꯤꯛ ꯀ ꯐꯒꯤ
ꯁꯦꯃꯤꯁꯇꯔ ꯑꯃ ꯂꯣꯏꯔꯒ ꯁꯤꯟꯕ ꯌꯥ ꯂꯣꯏꯗ꯭ꯔꯗꯤ ꯌꯥꯝꯗꯧ ꯃꯥꯟꯗꯦꯗ
ꯑꯩꯁꯦꯟꯅ ꯌꯥꯝꯅ ꯇꯧꯕ ꯌꯥꯅꯤꯕ ꯐ ꯇꯒꯦ ꯊꯥꯡꯒꯦ ꯊꯦꯡꯕ ꯆꯥꯁꯤꯂꯣ ꯌꯥꯝ ꯇꯧꯒꯦ ꯍꯩꯕꯟ ꯃꯤꯉꯗꯣ ꯐꯥꯗꯤ ꯍꯧꯖꯤꯛꯐꯥꯎ ꯕꯦꯛ ꯅꯥꯔꯤꯗꯨꯅ ꯊꯖꯃ ꯊꯂ ꯅꯅꯦ ꯅꯣꯏꯅꯦ ꯇ ꯗꯥ ꯏꯦ ꯀ ꯀꯖ ꯂꯁ ꯀꯦꯩꯅꯦ ꯊꯗ ꯑꯣꯁꯗ ꯁ ꯀꯔꯦ ꯑꯩꯩꯅꯕꯤ ꯄꯔꯕꯤ ꯆꯂꯗꯤ
ꯎꯝ ꯎꯝ
ꯇꯥꯖꯔ ꯀꯥꯟꯗ ꯁꯤ ꯍꯥꯏꯖꯅꯤꯣ ꯂꯣꯏ ꯇꯣꯛꯈ꯭ꯔꯕ ꯀꯣꯂꯦꯖꯣ
ꯑꯦ ꯑꯗꯨ ꯃꯣꯏꯒꯤ ꯇꯣꯛꯑꯝꯗꯧꯗꯤ ꯃꯥꯟꯗꯦꯗ ꯏꯛꯖꯥꯡ ꯃꯇꯝꯗꯅ ꯀꯩꯅꯣ ꯍꯦꯛ ꯆꯩꯒꯨꯝꯗꯣꯏ ꯍꯦꯔꯥ
ꯃꯣꯏꯌꯥꯝꯅꯗ ꯇꯣꯡꯅꯃꯇꯩ ꯃꯥꯜꯂꯦ ꯄꯣꯠꯇꯦꯁꯨ ꯇꯣꯡꯅꯅꯕꯧ ꯃꯥꯜꯂꯦ
ꯑ ꯑꯣꯖꯤꯠꯇꯦ ꯇꯣꯡꯑꯃꯅꯤ
ꯃꯣꯏꯇ ꯇꯣꯛ ꯊꯣꯛꯦ ꯀꯩꯗꯧ ꯂꯩꯒꯦ ꯂꯩ ꯎ ꯆ ꯇ ꯃꯤ ꯇꯂ ꯑꯗꯨꯝ ꯑꯗꯨꯝ ꯖꯒꯦ ꯂꯩꯇꯦ ꯍꯩꯕꯩꯗ ꯁꯤꯐꯥꯏ ꯑꯣꯏ ꯀꯂꯣ ꯆꯥꯕ
ꯑꯦ ꯃꯣꯏꯗꯤ ꯀꯩꯅꯣ ꯇꯧ ꯇꯝꯗꯤ ꯇꯝꯃꯤꯗꯤ ꯑꯃꯨꯛ ꯑꯃꯨꯛ ꯆꯠꯄꯗꯤ ꯃꯥꯜꯂꯤ ꯃꯣꯏꯗꯤ ꯑꯦꯛꯖꯥꯝ ꯃꯇꯝꯗ ꯈꯛꯗ ꯆꯠꯂꯝꯗꯧ ꯃꯥꯜꯂꯦ ꯃꯣꯏꯇꯤ
ꯑꯗꯨ ꯑꯦꯇꯦꯟꯗꯦꯟꯁ‌ꯦ ꯃ‌ꯣꯏ
ꯑꯁ ꯑꯦꯇꯦꯟꯗꯦꯟꯁ ꯁꯨꯗ꯭ꯔꯁꯨ ꯄꯩꯁꯥ ꯄꯤ ꯌꯥꯔꯤꯕ꯭ꯔꯥ ꯀꯩꯅꯣ ꯃꯤꯅ ꯃꯦꯜꯍꯜꯂꯁꯨ ꯌꯥꯏꯌꯦꯕ꯭ꯔꯥ ꯀꯩꯅꯣ ꯍꯩꯗ
ꯑꯣ ꯍꯔꯥꯅꯦ ꯄꯩꯁꯥ ꯕꯤꯕꯗ ꯂꯣꯏ ꯌꯥꯅꯕꯅꯦ
ꯏ ꯑꯣꯖꯤꯠꯍꯣꯏ ꯀꯩꯀꯥꯗꯨ ꯀꯣꯂꯦꯖ ꯆꯠꯇꯕꯤꯗ ꯃꯣꯏ ꯑꯍꯨꯝ ꯇꯧꯔꯤꯉꯩꯗ ꯃꯔꯛ ꯃꯔꯛꯇ ꯑꯗꯨ ꯏ ꯆꯕꯤꯗꯣ ꯑꯗꯨ ꯏ ꯀ ꯊꯥꯏ ꯍꯥꯏꯔꯤꯁꯦ ꯃꯣꯏꯅ ꯍꯥꯏꯗꯨꯗꯤ ꯍꯥꯏꯗꯤ ꯃꯣꯏ ꯂꯥꯛꯇ꯭ꯔꯁꯨ ꯄ꯭ꯔꯖꯦꯟꯅ ꯑꯗꯨꯝ ꯄꯥꯜꯍꯜꯂꯒ ꯌꯥꯏ ꯍꯥꯏꯗꯨꯗꯤ
ꯂꯥꯛꯇꯔꯁꯨ ꯑꯗꯨꯝ ꯕꯥꯟꯕꯤꯅꯦꯕ
ꯍꯥꯏꯗꯤ ꯃꯃꯥꯟꯅꯕꯈꯩ ꯇꯧꯔꯒ ꯄꯥꯔꯍꯜꯂꯒ ꯑꯗꯨꯝ ꯌꯥꯏ ꯀꯥꯏ ꯇꯧꯔꯤ
ꯏꯌꯥ ꯌꯥꯏꯗ ꯍꯌꯦꯡ ꯁꯣꯏꯗꯗ ꯑꯩꯉꯣꯟꯗ ꯁꯣꯏꯖꯛꯄ ꯉꯇꯥ ꯆꯠꯇꯕ ꯑꯩꯉꯣꯟꯗ ꯈꯪꯗꯦ ꯍꯅꯤꯡꯅ ꯀꯔꯤ
ꯀꯂꯦꯖ ꯌꯧꯔꯗꯤ ꯄꯠꯇꯤꯖꯤꯅ
ꯀꯥꯔꯤ
ꯀꯣꯂꯦꯖ ꯐꯖꯟꯅꯥ ꯀꯕ ꯃꯤ ꯐꯥꯏ꯭ꯞ ꯄꯔꯁꯟ ꯃꯨꯛ ꯑ‌ꯣꯏꯔꯝꯅꯤ
ꯎꯝ ꯗꯤ ꯑꯦꯝ ꯀꯣꯂꯦꯖꯀꯤ ꯕꯣꯔꯠꯅꯤ ꯏꯔꯥꯡ ꯀꯩꯅꯣꯁꯨ ꯂꯣꯏꯗ꯭ꯔꯤꯔ
ꯕꯣꯅꯤꯗꯔ ꯖꯨꯂ‌ꯣꯖꯤꯗꯔ ꯑꯝ ꯍꯥꯏꯒꯤꯗꯥꯏꯅ‌‌ꯦ
ꯋꯥꯟꯗꯩ ꯑꯗꯨꯗꯤ ꯆꯇ꯭ꯔꯄꯨꯇ ꯀꯅꯥꯅ ꯀꯝꯄ꯭ꯂꯦꯟ ꯇꯧꯔꯅꯤꯕ ꯋꯥꯔꯤ ꯁꯥ
ꯗꯤ ꯑꯦꯝ ꯀꯣꯂꯦꯖ ꯁꯥꯇ꯭ꯔꯗꯤ ꯃꯅꯤꯡꯂꯣꯝꯗ
ꯑꯩ ꯐꯠꯂꯦꯗꯀꯣ ꯁꯤ ꯑꯦꯝ ꯑꯦꯁ ꯀꯣꯂꯦꯖ ꯍꯥꯏꯕ ꯃꯣꯗꯔꯟ ꯀꯣꯂꯦꯖ ꯍꯥꯏꯕ ꯏꯝꯐꯥꯜ ꯀꯣꯂꯦꯖ ꯍꯥꯏꯕ ꯕꯤꯔ ꯃꯒꯣꯜ ꯂ‌ꯣꯏꯔ‌ꯦ
ꯗꯦꯝ ꯖꯤ ꯍꯥꯟꯅꯗꯤ ꯃꯃꯤꯡꯒ ꯆꯠꯂꯝꯕꯅꯤ꯫
ꯊꯕꯥꯏꯒꯤ ꯌꯨꯅꯤꯚꯔꯁꯦꯜ ꯂꯩꯕꯉꯅꯦ꯫
ꯊꯧꯕꯥꯜꯂꯣꯝ ꯁꯥꯏꯠ ꯇꯩꯗꯤ ꯁꯣꯝꯅꯗꯤ ꯐꯕ ꯃꯥꯜꯂꯦ ꯑꯗꯨꯝ ꯊꯧ
ꯊꯥꯟꯗꯦ ꯃꯣꯠꯂꯦ ꯃꯣꯠꯂꯁꯦ ꯅꯣ ꯇꯧꯕ꯭ꯔ ꯌꯥꯗꯕ ꯃꯣꯠꯂ ꯂꯩꯅꯤ꯫ ꯁꯤꯝꯕ ꯌꯥꯗꯕ
ꯗꯤꯑ‌ꯦꯝ ꯀꯂꯦꯁꯇꯦ ꯑꯦꯛꯖꯥꯝꯗꯗꯤ ꯁꯇ꯭ꯔꯤꯛ ꯑꯣꯏꯕ ꯃꯥꯂꯦ
ꯃꯊꯦꯡ ꯀꯂꯦ
ꯑꯇꯧꯕꯗꯤ ꯍꯪꯗꯦ꯫ ꯑꯦꯛꯖꯥꯝꯗꯗꯤ ꯍꯤꯁꯇ꯭ꯔꯤ ꯌꯥꯝ ꯑꯣꯏꯒꯨꯝ ꯇꯧꯋꯦ ꯃꯣꯏꯗꯤ ꯑꯦꯛꯖꯥꯝ ꯊꯥ ꯆꯠꯄꯒ ꯑꯗꯨ ꯏꯁꯇ꯭ꯔꯤꯛ ꯑꯔ‌ꯣꯏꯕꯤ ꯑꯣꯏꯅꯤ꯫
ꯍꯣꯏ ꯈꯪꯗꯦ ꯍꯪꯒꯥꯗꯦ ꯕꯦꯒ ꯆꯥꯔꯒ ꯂꯦꯝꯅꯕ ꯇꯥꯏꯞ ꯇꯧꯔꯦ ꯕꯦꯒ ꯍꯥꯏꯁꯦ ꯀꯦꯝ ꯈꯥꯟꯅꯗ꯭ꯔꯦ ꯕꯦꯒꯀ ꯍꯥꯏꯔꯒꯀꯣ꯫
ꯍꯥꯏꯗꯤ ꯁꯨꯝ ꯃꯌꯥꯝ ꯇꯧꯅꯔꯝꯃꯦ ꯀꯩꯝ ꯈꯗꯔꯛꯇꯕꯅꯦ꯫
ꯌꯥꯃꯜꯂꯛꯑꯗꯤ ꯀꯦꯝ ꯈꯜꯂꯛꯇꯝꯅꯤꯅꯦ꯫
ꯕꯦꯒ ꯅꯦꯀꯥ ꯍꯥꯏꯔꯣ꯫
ꯃꯤ ꯑꯃꯈꯛ ꯑꯣꯏꯗꯦ ꯀꯥꯏꯅ ꯇꯧꯕ ꯄꯨꯂꯞ ꯄꯨꯂꯞ ꯆꯥꯔ
ꯃꯤ ꯑꯗꯨ ꯑ ꯌꯥꯝꯃꯒ ꯑꯃ ꯑꯅꯤꯈꯛ ꯄꯥꯁ ꯇꯧꯔꯗꯦ ꯄꯨꯂꯞ ꯆꯥꯔꯗ꯭ꯔꯅ ꯑꯗꯨꯅ
ꯀ‌ꯦꯝ ꯈꯅꯗ꯭ꯔꯦ ꯑꯗꯨꯝ ꯆꯪꯗꯦ ꯄꯕꯦꯛ ꯂ‌ꯦꯝꯅꯔ‌ꯦ꯫
ꯔꯣꯍꯤꯠꯀꯤ ꯀꯩꯅꯣꯁꯤ ꯏꯁꯇꯦꯇꯁꯁꯤ ꯑꯔꯖꯦꯟꯇꯤꯅꯥꯒꯤ ꯃꯥꯥꯏꯌꯣꯛꯇ ꯂꯩꯕꯤꯔꯅꯨ ꯍꯥꯏꯁꯤꯅꯤ ꯃꯣꯏꯒꯤ ꯀꯣꯇꯥ ꯄꯤꯒ꯭ꯔꯕꯅꯤ ꯋꯥꯔꯜꯀꯞ ꯀꯤ꯫
ꯀꯥꯏꯗꯒꯤ
ꯃꯣꯏ ꯐꯧ ꯈꯔ ꯄꯤꯅꯗꯧꯔꯥ ꯉꯔꯥꯡ
ꯄꯤꯗꯤ ꯄꯤꯕꯅꯤꯗ ꯑꯗꯨꯝ ꯑꯃꯥꯏꯗꯁꯨ ꯑꯃꯥꯏꯗꯁꯨ ꯐꯥꯜ ꯑꯃ ꯑꯃꯈꯛꯀꯤ ꯋꯥꯅꯤ꯫
ꯅꯣꯏ ꯃꯇꯥꯡ ꯆꯥꯗꯅ ꯐꯥꯎꯟ ꯄꯤꯔꯨꯕꯩ ꯌꯣꯉꯅꯤꯅ ꯇꯛꯅꯔꯛꯏꯒꯦ꯫ ꯃꯌꯥꯝ ꯊꯥꯒꯠꯅꯔꯤꯁꯦ ꯀꯣꯇꯥꯒꯤ ꯊꯥꯒꯠꯂꯛꯂꯤꯗꯧꯅꯤ꯫
ꯅꯍꯥꯟ ꯐꯣꯇꯣꯒꯜ ꯀꯣꯔꯁꯤꯌꯥꯔꯒ ꯁꯥꯟꯅꯕꯩꯗꯨꯗ ꯌꯦꯠꯅꯦꯔꯝꯃꯅꯤ ꯌꯥꯝ ꯑꯣꯐ ꯁꯥꯏ ꯇꯕꯩꯗꯨꯗ
ꯕꯨꯖꯤꯍꯥꯔ ꯃꯦꯁꯤꯒ ꯂꯣꯏ ꯄꯣꯠ ꯁꯥꯔꯦ ꯎꯔ ꯇ꯭ꯋꯦꯟꯇꯤ ꯁꯚꯦꯟ ꯃꯤꯂꯤꯌꯟ ꯌꯧꯔꯃꯤꯅ ꯐꯣꯔꯇꯤ ꯑꯩꯠ ꯀꯦ ꯐꯣꯔꯇꯤ ꯑꯩꯠ ꯊꯥꯎꯖꯟꯗꯒꯤ꯫
ꯀꯅꯥꯅꯣ
ꯍꯧꯖꯤꯛꯀꯤ ꯀꯤꯞꯄꯔ ꯑꯃ ꯅꯍꯥꯟꯒꯤ ꯀꯦꯝꯕꯔꯗꯦꯒꯤꯗꯣ
ꯃꯥꯗꯤ ꯐꯥꯎꯔꯦ
ꯀꯤꯞꯄꯔ ꯃꯌꯥꯝꯗꯩ ꯃꯥꯅ ꯏꯍꯦꯟ ꯍꯦꯜꯂꯝꯃꯅꯤ
ꯀꯥꯢꯗꯩ
ꯃꯥꯗꯤ ꯃꯣꯏꯗꯤ ꯄꯣꯔꯥꯖꯨ ꯇꯤ ꯀꯩꯅꯣ ꯇꯧꯈꯔꯦ ꯍꯥꯏꯗꯤ ꯑꯃꯨꯛꯇꯪ ꯊꯣꯛꯂꯛꯄꯗꯣ ꯃꯃꯤꯡꯇꯤ ꯆꯠꯈ꯭ꯔꯦ
ꯎꯝ ꯀꯥꯏꯗꯤ ꯌꯦꯡꯉꯣꯟ ꯇꯧꯔꯤ ꯃꯌꯝꯁꯦ ꯍꯦꯟꯗꯤ ꯇꯥꯗꯣꯔꯦ
ꯃꯣꯏ ꯇꯤꯝꯗꯨꯁꯨ ꯑꯗꯨꯝ ꯁꯥꯟꯅꯗꯤ ꯁꯥꯟꯅꯩꯗ
ꯎꯝ ꯍꯐ
ꯇꯤꯝꯗꯤ ꯅꯩꯕꯅꯤꯍꯦ
ꯅꯩꯗ ꯃꯌꯥꯝꯖꯦ ꯎ
ꯎꯝ
ꯏꯁ ꯇꯥꯏꯝ ꯐꯣꯔ ꯑꯐ꯭ꯔꯤꯀꯥ ꯇꯥꯔꯦ